ꯍꯜꯂꯣ ꯑꯩꯗꯤ ꯄꯥꯏꯔꯛ ꯑꯣꯏꯗꯕ ꯃꯥꯜꯂꯨꯔꯦ ꯌꯥꯝ ꯀꯨꯏꯅ ꯆꯪꯉꯦ ꯅꯪꯉꯣꯟꯗꯗꯤ ꯂꯥꯛꯇ ꯉꯥꯏꯔ
ꯑ ꯑꯩꯉꯣꯟꯗ ꯂꯥꯛꯄ ꯅꯝꯃꯤꯅꯦ
ꯎꯝ ꯅꯦꯠꯋꯥꯛ ꯅꯨꯡꯉꯥꯏꯇ ꯃꯥꯜꯂꯦ ꯍꯥꯏꯗꯤ ꯅꯪꯒꯤ ꯅꯝꯕꯔꯁꯦ ꯅꯦꯠꯋꯥꯛ ꯌꯥꯝ ꯅꯨꯡꯉꯥꯏꯇꯕ ꯇꯥꯏ ꯇꯦ ꯅꯅꯥꯎꯒꯤꯗ ꯇꯧꯕꯗꯤ ꯁꯠ ꯁꯠ ꯂꯥꯛꯑꯦ
ꯍꯜꯂꯣ ꯅꯪꯒꯤ ꯀꯤꯄꯦꯠꯇ ꯌꯥꯎꯔꯤꯕ ꯅꯝꯕꯔꯖꯦ ꯀꯃꯥꯏꯅ ꯇꯧꯔꯤꯅꯣ ꯈꯪꯗꯦ ꯑꯩꯒꯤꯁꯦ ꯊ꯭ꯔꯤ ꯖꯤ ꯑꯣꯏꯕꯩꯔ ꯀꯩꯅꯣ
ꯎꯝ
ꯐꯣꯔ ꯑꯥꯏꯠ ꯁꯚꯦꯟ ꯁꯤꯖ ꯂꯨꯄ ꯑꯗꯨꯗꯨꯒꯤꯅꯦ ꯐꯣꯔ ꯑꯥꯏꯠ ꯑꯦ ꯀꯣꯆꯤ ꯀꯣꯠꯄ ꯅꯠꯇꯦ ꯍꯥꯏꯗꯤ ꯕꯦꯔꯥꯁ ꯑꯩꯒꯤ ꯐꯣꯟꯗ ꯀꯥꯞꯄꯩ ꯇꯥꯏꯞ ꯇꯧꯋꯤꯗꯅ
ꯑꯗꯣ ꯑꯩꯁꯦ ꯈꯤꯇꯪ ꯁꯥꯎꯔꯞ ꯂꯩꯌꯦ
ꯀꯩꯒꯤꯅꯣ ꯇꯝꯃꯣ
ꯍꯣꯔꯦꯟ ꯍꯣꯔꯦꯟ ꯍꯥꯏꯔꯒꯦ ꯌꯥꯔꯦ
ꯍꯣꯏ ꯇꯝꯃꯣ ꯑꯗꯣ ꯇꯝꯃꯣ
ꯍꯝ
ꯁꯥꯎꯔꯅꯣꯕ ꯕꯦꯕꯤ
ꯑꯁꯤꯗ ꯑꯗꯨꯃꯥꯏꯅ ꯇꯧꯔꯛꯑꯅꯨ ꯍꯣꯔꯦꯟ ꯍꯥꯏꯒꯦ
ꯍꯣꯏ ꯇꯝꯃꯣ ꯑꯗꯨꯒ ꯑꯗꯨꯃꯥꯏꯅ ꯗꯨꯝ ꯁꯨꯗꯣꯑꯅꯤ ꯑꯗꯨꯒ ꯐꯧꯗꯣꯑꯒ ꯅꯠꯇꯦ ꯊꯥꯗꯣꯑꯒ ꯑꯗꯨꯝ ꯌꯥꯔꯦ
ꯎꯝ ꯊꯥꯗꯣꯛꯑꯣ ꯃꯆꯨꯝ ꯇꯥꯍꯜꯂꯣ ꯑꯗꯨꯒ ꯐꯧꯗꯣꯑꯣ
ꯐꯩꯖꯨꯞ
ꯀꯌꯥꯝ ꯆꯥꯎ ꯐꯩꯖꯨꯞꯅꯣ ꯍꯥꯏꯖꯦ
ꯑ ꯈꯪꯗꯦ ꯌꯥꯝ ꯃꯌꯥꯏꯋꯥꯏꯔꯞ ꯍꯥꯏꯇꯥꯔꯦꯅꯦ
ꯎꯝ
ꯀꯝꯐꯣꯔꯠ ꯂꯥꯛꯅꯕ꯭ꯔꯣ
ꯑ ꯂꯥꯛꯅꯩ
ꯎꯝ ꯑꯗꯨ ꯑꯁ ꯀꯝꯐꯣꯔꯠꯁꯨ ꯃꯌꯥꯝ ꯆꯪꯗꯣꯏ ꯑꯣꯏꯝꯅꯤꯅꯦ
ꯍꯣꯏ ꯐꯤꯗꯣ ꯆꯥꯎꯔꯝꯃꯤꯅ ꯆꯪ ꯇꯥꯝꯅꯤ ꯀꯩꯅꯣ ꯀꯧꯇꯥ ꯑꯝꯗꯤ ꯆꯪꯉꯣꯏꯍꯦ ꯅꯪꯁꯨ
ꯑꯣ ꯑꯩꯠ ꯑꯩꯗꯤ ꯀꯧꯇꯥ ꯑꯃ ꯆꯪꯉꯗ ꯈꯟꯕ
ꯎꯝ ꯃꯈꯨꯝꯗꯣ ꯑꯍꯨꯝ ꯗꯨꯃꯥꯏꯅ ꯊꯤꯆꯜꯂꯣ ꯍꯥꯏꯗꯤ ꯃꯌꯥꯝ ꯆꯥꯎꯕ ꯐꯩꯖꯨꯞꯁꯨ ꯅꯠꯇꯦ ꯍꯥꯏꯕꯅꯤꯅꯀꯣ
ꯎꯝ ꯗꯨꯃꯥꯏꯅ ꯍꯥꯏꯗꯤ ꯑꯈꯣꯏꯕꯥꯟ ꯅꯣꯏꯗꯣ ꯂꯣꯏ ꯂꯣꯏꯔ ꯁꯨꯒꯦꯅ ꯈꯟꯕ ꯈꯣꯏ ꯃꯥꯅ ꯁꯨꯕꯗꯣ
ꯎꯝ
ꯗꯨꯗꯣ ꯅꯨꯡꯉꯥꯏꯇꯦ ꯑꯩꯅ ꯑꯣꯏꯅ ꯁꯨꯒꯦꯅ ꯈꯟꯕ ꯑꯗꯨꯗꯨꯒꯤ
ꯗꯨꯅꯦ ꯍꯥꯏꯖꯦ ꯁꯌꯦꯡ ꯌꯥꯗꯦ ꯍꯥꯏꯗꯣ
ꯅꯨꯡꯁꯥ ꯈꯔ ꯁꯥꯕ ꯅꯨꯃꯤꯠ ꯑꯝꯗ ꯍꯧꯖꯤꯛꯄꯨꯗꯤ ꯅꯣꯡ ꯇꯥꯏꯌꯦ ꯈꯖꯤꯛ ꯈꯖꯤꯛ ꯑꯗꯨꯝ
ꯁꯨꯝ ꯁꯨꯔꯖꯨ ꯌꯥꯔꯦ ꯍꯧꯖꯤꯛꯇꯒꯤ ꯍꯥꯏꯗꯤ ꯅꯀꯣ ꯑꯁꯨꯝ ꯀꯥꯏꯗ ꯍꯧꯖꯤꯛ ꯅꯨꯡꯁꯥ ꯁꯥꯏ ꯀꯩꯅꯣ ꯈꯣꯏꯗꯤ ꯁꯥꯏ ꯅꯨꯡꯁꯥ ꯁꯒꯥꯏꯒꯩ ꯁꯥꯏ
ꯑꯈꯣꯏꯅ ꯅꯣꯡ ꯇꯥꯏꯌꯦ ꯑꯗꯨꯒꯤ ꯏꯅꯥꯎꯕꯗ ꯋꯥꯔꯤꯗꯣ ꯂꯤꯌꯨ ꯏꯅꯥꯎꯕ ꯄꯨꯂꯞ ꯄꯨꯂꯞ ꯆꯠꯂ ꯀꯥꯏꯃꯤꯅꯖꯤ ꯍꯥꯏꯗꯨꯗꯤ
ꯅꯪ ꯀꯔꯥꯏꯗ ꯁꯨꯗꯣꯏꯕ ꯏꯁꯤꯡ ꯌꯥꯝ ꯆꯪꯅꯤ
ꯑ ꯁꯨꯕꯕꯨꯗꯤ ꯁꯋ꯭ꯥꯏ ꯁꯨꯔꯦꯅ
ꯎꯝ
ꯑꯁ ꯊꯥꯗꯣꯛꯄꯁꯦ ꯄꯥꯠꯇꯕꯨꯗꯤ ꯊꯥꯗꯣꯛꯅꯤꯡꯕ ꯍꯥꯏꯗꯤ ꯐꯖꯅ ꯃꯌꯦꯛ ꯁꯦꯡ ꯊꯥꯗꯣꯛꯄꯗꯣ
ꯑꯗꯣ ꯀꯃꯥꯏ ꯆꯤꯡꯍꯠꯄ ꯉꯝꯕ꯭ꯔꯥ ꯀꯤꯌꯦ ꯑꯩꯗꯤ ꯉꯝꯗꯧ
ꯑꯗꯣꯅꯦ ꯑꯃꯨꯛ ꯉꯝꯗꯧ ꯃꯥꯟꯗꯦ ꯍꯥꯏꯕ ꯑꯗꯨꯏꯅꯦ ꯑꯩꯅ ꯈꯜꯂꯤꯁꯦ ꯑꯈꯣꯏ ꯃꯥ ꯍꯣꯏꯗ ꯒ꯭ꯌꯥꯟ ꯇꯥꯅ ꯍꯪꯒꯦ ꯀꯃꯥꯏꯅ ꯊꯥꯗꯣꯛꯀꯦ ꯈꯣꯠꯀꯦꯅꯀꯣ
ꯑꯗꯨꯅꯦ ꯃꯃꯥꯅ ꯄꯥꯠꯇ ꯊꯥꯗꯣꯛꯏꯗꯣ ꯀꯃꯥꯏꯟ ꯊꯥꯗꯣꯛꯏꯖꯥꯠꯅꯣ
ꯇꯨꯝ ꯍꯧꯒꯠꯇꯕ ꯃꯤꯗꯨꯗ ꯍꯥꯏꯗꯤ ꯂꯣꯟ ꯊꯥꯕꯤ ꯈꯣꯠꯄꯤꯒ ꯃꯌꯥꯝ ꯇꯧꯔꯕꯗꯣ ꯑꯗꯨꯗꯨꯒꯤ ꯀꯩ ꯍꯥꯏꯇꯥꯔꯦ ꯑꯥꯁ ꯍꯤꯗꯨꯖꯨ ꯆꯦꯞꯁꯤꯟꯕ ꯌꯥꯏꯑꯕꯀꯣ ꯂꯨꯝꯕꯒꯤ
ꯑꯗꯨꯨꯅꯦ ꯍꯥꯏꯖꯦ ꯅꯠꯇ꯭ꯔꯒ ꯑꯥꯐꯩꯖꯨꯞꯇꯣ ꯄꯥꯠ ꯃꯌꯥꯏꯗ ꯊꯥꯗꯔꯒ ꯅꯁꯥꯁꯨ ꯂꯨꯞꯄ ꯀꯥꯟꯗ ꯃꯅꯨꯡꯗ ꯗꯨꯝ ꯆꯨꯨꯞ ꯂꯨꯞꯞ ꯀꯥꯟꯗ ꯍꯤ ꯃꯊꯛꯇꯨꯗ ꯑꯃꯨꯛ ꯊꯥꯡꯀꯠꯂꯤꯔꯥ
ꯑꯗꯨꯗꯤ ꯅꯠꯇꯦ
ꯑꯗꯨꯅꯦꯕ ꯑꯠ
ꯑꯩꯟ ꯈꯟꯕꯗ ꯍꯤ ꯍꯤꯖꯦ ꯊꯥꯡꯉꯗꯤꯀꯣ ꯈꯥꯝꯃ ꯂꯩꯔꯗꯤꯀꯣ
ꯎꯝ
ꯑꯗꯨ ꯑꯣꯏꯔꯗꯤ ꯐꯨꯝ ꯃꯊꯛꯇ ꯑꯗꯨꯃꯥꯏꯅ ꯊꯥꯡꯉ ꯂꯩꯔꯗꯤ ꯑꯗꯨꯝ ꯐꯕꯅꯦꯕꯀꯣ ꯍꯥꯏꯗꯤ ꯍꯤꯁꯦ ꯍꯥꯏꯕ ꯈꯣꯠꯄ ꯈꯔ ꯑꯗꯨꯃꯥꯏꯅ ꯇꯧꯕꯗꯤ ꯃꯥꯜꯂꯦ ꯑꯗꯨ ꯀꯣꯟꯅ ꯍꯪꯉꯒꯦ
ꯎꯝ
ꯎꯝ ꯇꯃꯣ ꯅꯥ ꯀꯥꯟꯒꯤꯗꯨꯅ
ꯂꯩꯊꯧ ꯍꯥꯏꯔ ꯏꯟꯗꯔ
ꯎ ꯎ
ꯂꯩꯊꯧ ꯈꯔ
ꯑꯥ ꯀꯌꯥ ꯌꯧꯔꯒꯦ ꯇꯥꯝ ꯍꯥ
ꯀꯩꯅꯣ ꯀꯌꯥ ꯌꯧꯔꯒꯦꯗꯤ
ꯀ꯭ꯂꯥꯁ ꯍꯥꯏꯇꯥꯔꯦꯅꯦ ꯀꯌꯥ ꯌꯧꯔꯖ ꯑꯩꯗꯤ ꯇꯨꯌꯦꯞꯂ ꯀꯩꯅꯣ ꯌꯧꯌꯦ
ꯎꯝ ꯇ꯭ꯋꯦꯟꯇꯤ ꯊ꯭ꯔꯤ
ꯌꯥꯝꯃꯦ ꯇꯝ ꯃꯗꯤ
ꯇ꯭ꯋꯦꯟꯇꯤ ꯊ꯭ꯔꯤ ꯅꯠꯇꯤꯌꯦ ꯇ꯭ꯋꯦꯟꯇꯤ ꯁꯚꯦꯟ ꯍꯥꯏꯕ
ꯑꯗꯨꯗꯤ ꯌꯥꯝꯃꯦ ꯍꯥꯏꯗꯤ ꯑ
ꯑꯗꯣ ꯂꯣꯏꯅ ꯀꯩꯅꯣ ꯇꯧꯗ ꯉꯥꯛꯇꯅꯦꯉꯣ ꯇꯪꯈꯥꯏꯃꯨꯛ ꯑꯩꯅ ꯃꯁꯤꯡ ꯊꯤꯔꯦꯉꯦ ꯇꯪꯈꯥꯏꯃꯨꯛꯇꯤ ꯖꯤꯔꯣ ꯉꯥꯛꯇ
ꯎꯝ ꯍꯥꯏꯗꯤ ꯁꯤꯁꯦ ꯑꯩꯅ ꯑꯌꯥꯝꯕ ꯑꯣꯏꯝꯅꯤꯅ
ꯎꯝ ꯅꯪ ꯅꯦꯠ ꯋꯥꯛ ꯅꯨꯡꯉꯥꯏꯇꯦ ꯑꯃ ꯑꯈꯣꯏ ꯆꯦꯗꯩ ꯇꯧꯕꯗꯤ ꯆꯠ ꯆꯠ ꯌꯥꯏ ꯇꯧꯕꯒ ꯄꯥꯏꯌꯦ ꯃꯥꯅꯁꯨ ꯇꯧꯔꯛꯄꯒ ꯑꯩꯅ ꯄꯥꯏ ꯑꯗꯨꯃꯥꯏꯅ ꯇꯧ
ꯎꯝ ꯑꯗꯨ ꯑꯗꯨꯃꯥꯏꯅ ꯆꯦꯗ ꯇꯧ__ ꯇꯧꯕꯅꯗꯤ ꯃꯈꯜꯂꯝꯗꯩ ꯐꯩ ꯍꯥꯏꯗꯤ ꯃꯥꯡꯖꯗꯅꯕꯀꯣ
ꯑꯗꯨꯑꯣꯏꯖꯨ
ꯍꯥꯥ
ꯑꯗꯨ ꯑꯣꯏꯔꯁꯨ ꯃꯥ ꯍꯧꯖꯤꯛꯇꯤ ꯀꯣꯂꯦꯁꯇ ꯂꯩꯔꯝꯅꯤꯌꯦ
ꯎꯝ ꯑꯗꯣ ꯀꯣꯟꯅꯒꯤ ꯋꯥꯅꯤꯗ ꯇꯥꯃꯣꯒꯤ ꯖꯦꯔꯣꯗꯣ ꯃꯥꯡꯗꯅꯕ ꯑꯗꯒꯤ ꯑꯩꯅ ꯑꯃꯨꯛ__ ꯑꯩꯒꯤꯗꯤ ꯕꯦꯔꯥ ꯂꯩꯇꯦꯅ ꯑꯩꯅ ꯇꯧꯊꯣꯛꯄꯒꯤꯗ ꯁꯦꯠꯄꯒꯤꯗ ꯂꯥꯛꯄꯗ ꯕꯦꯔꯥ ꯂꯩꯕꯩ ꯋꯥꯅꯤ ꯆꯠꯄꯗ ꯕꯦꯔꯥ ꯂꯩꯇꯕꯅꯤꯅ ꯑꯩꯅ ꯑꯗꯨꯝ ꯆꯠꯁꯤꯜꯂꯛꯄ ꯌꯥꯏꯗꯅ ꯑꯗꯨꯗꯨꯒꯤ ꯋꯥꯅꯦ ꯑꯗꯨꯃꯥꯏꯅ ꯃꯔꯣꯜꯗꯣ ꯑꯩꯗꯤ ꯒ꯭ꯌꯥꯟꯗ ꯇꯥꯗꯦ ꯍꯧꯖꯤꯛꯀꯤ ꯑꯩꯁꯨ ꯊꯥꯗꯤ ꯊꯥꯒꯜꯂꯛꯄꯅꯦꯕꯀꯣ ꯑꯗꯨꯗ ꯃꯔꯣꯜ ꯒ꯭ꯌꯥꯟ ꯇꯥꯗꯕ ꯌꯥꯎꯋꯦ ꯍꯥꯏꯗꯤ
ꯎꯝ ꯑꯗꯣ ꯐꯦꯟꯗ ꯃꯈꯣ
ꯑꯍꯨ ꯑꯗꯨꯅ ꯑꯩꯈꯣꯏꯒꯤ ꯌꯣꯠ ꯇꯔꯨꯛ ꯊꯣꯛꯄ ꯌꯥꯏ ꯍꯥꯏꯅ ꯇꯪꯈꯥꯏ ꯇꯪꯈꯥꯏ ꯇꯧꯊꯣꯛꯑꯒ ꯅꯠꯇ꯭ꯔꯥ
ꯎꯝ
ꯍꯥꯏꯗꯤ ꯁꯥꯡꯕꯅꯦꯕ ꯁꯨꯝ ꯑꯗꯨꯗꯨꯅ ꯑꯗꯨꯃꯥꯏꯅ ꯇꯔꯨꯛ ꯊꯣꯛꯑꯅꯤ ꯑꯗꯨ ꯃꯐꯝꯗꯨ ꯁꯤꯗ ꯃꯥꯏꯀꯩ ꯑꯃ ꯑꯅꯤ ꯑꯍꯨꯝ ꯃꯔꯤ ꯃꯉꯥ ꯑꯗꯨꯏꯗꯤ ꯁꯤꯗ ꯁꯦꯜ ꯊꯣꯡ ꯄꯥꯜꯂꯕ ꯍꯥꯏꯗꯤ ꯃꯅꯨꯡꯗ ꯁꯦꯟꯇꯦꯛꯁ ꯊꯝꯗꯣꯏꯅꯤꯅ ꯑꯃꯨꯛ ꯁꯦꯟꯇꯦꯛꯁꯦ ꯑꯩꯈꯣꯏꯅ ꯄꯨꯊꯣꯛꯅꯤꯡꯕ ꯃꯇꯝꯗ ꯄꯨꯊꯣꯛꯄ ꯌꯥꯕꯒꯤ ꯆꯥꯡꯗ ꯊꯣꯡ ꯑꯃꯨꯛ ꯄꯥꯟꯗ꯭ꯔꯗꯤ ꯅꯨꯡꯉꯥꯏꯔꯣꯏꯕ ꯀꯩꯁꯨ
ꯎꯝ
ꯑꯗꯨꯒꯤꯖꯨꯅꯦ ꯑꯩꯅ ꯈꯜꯂꯤꯁꯦ
ꯑꯗꯨꯒꯤ ꯑꯗꯣ ꯍꯥꯏꯗꯤ ꯑꯥ ꯑꯋꯥꯕ ꯂꯩꯕ꯭ꯔꯥ ꯑꯗꯨꯝ ꯀꯩꯝ ꯂꯩꯇꯕ꯭ꯔꯥ ꯍꯥꯏꯗꯤ ꯈꯔ ꯗꯤꯐꯤꯀꯜ ꯑꯣꯏꯕꯗꯣ ꯁꯥꯕꯗ ꯋꯥꯗꯧꯕ ꯈꯣꯠꯇꯧꯕꯗꯣ ꯂꯨꯗꯧꯕ ꯍꯥꯏꯒꯗ꯭ꯔꯥ
ꯑꯗꯣ ꯑꯗꯨꯝ ꯍꯥꯏꯗꯤ ꯇꯥꯃꯣ ꯈꯜꯂꯤꯗꯣ ꯑꯗꯨꯝ ꯀꯩꯝ ꯀꯥꯏꯗꯕ꯭ꯔꯥ ꯁꯤꯅꯤꯗ ꯄ꯭ꯂꯥꯟꯗꯣ
ꯎꯝ ꯀꯥꯏꯗꯕ ꯇꯥꯏꯞꯇ ꯇꯧꯋꯦ ꯑꯗꯨ ꯈꯪꯗꯦ ꯃꯣꯏ ꯑꯥ ꯇꯧꯗꯣꯏꯕ ꯃꯤꯗꯨ ꯐꯦꯟꯗꯣ ꯑꯩꯖꯨ ꯈꯤꯇ ꯐꯪꯖꯒꯦꯕ
ꯍꯦꯛꯇ ꯍꯪꯖꯒꯦ ꯍꯨꯝ ꯊꯦꯡꯒꯩ ꯍꯧꯒꯠꯂꯒ
ꯀꯩꯒꯤꯅꯣ ꯈꯪꯗꯦ ꯍꯥꯏꯗꯤ ꯁꯤꯖꯦ ꯈꯣꯡꯗꯣ ꯏꯁꯤꯡ ꯑꯗꯨꯝ ꯆꯣꯠꯂꯒ ꯀꯥ ꯇꯩꯊꯣꯛꯇ꯭ꯔꯥꯗꯤ ꯁꯥꯏ ꯍꯥꯏꯕꯅꯦꯕꯀꯣ
ꯅꯠꯇꯦ ꯚꯤꯇꯥꯃꯤꯟ ꯀꯩꯅꯣꯝ ꯋꯥꯠꯂꯦ ꯍꯥꯏꯝ ꯌꯥ ꯁꯥꯕꯁ
ꯎꯝ ꯈꯪꯗꯦ ꯑꯗꯣ ꯚꯤꯇꯥꯃꯤꯟꯁꯤꯗ ꯌꯥꯔꯤꯈꯩ ꯍꯩꯔꯥ ꯆꯥꯗꯧꯕꯅꯦ ꯇꯥꯝꯃꯣ
ꯎꯝ
ꯍꯩꯅꯧ ꯑꯩꯅ ꯍꯦꯛꯁ ꯆꯥꯔꯝꯕꯗꯣ ꯑꯗꯨꯁꯨ ꯁꯤꯟꯕꯗ ꯁꯤꯟꯕꯗ ꯌꯥꯗ꯭ꯔꯦ ꯑꯗꯨꯗꯨꯒ
ꯑꯩ ꯍꯧꯖꯤꯛ ꯍꯩꯅꯧ ꯆꯥꯕ ꯉꯝꯗ꯭ꯔꯦ ꯍꯥꯏꯕ ꯌꯥꯁꯦ ꯍꯥꯟꯅꯗꯤ ꯍꯩ ꯐꯅꯌꯥꯝ ꯆꯥ ꯁꯨꯡꯀꯨꯝ ꯀꯨꯝꯗꯕꯅꯦꯕꯀꯣ
ꯎꯝ
ꯍꯟꯗꯛꯇꯤ ꯂꯧꯁꯦ ꯃꯁꯨꯡ ꯑꯃ ꯑꯅꯤꯒ ꯆꯥꯔꯗꯤ ꯌꯥꯁꯦ ꯑꯗꯨꯝ ꯀꯨꯝꯕ ꯍꯥꯏꯇꯥꯔꯦ
ꯁꯤꯗꯤ ꯈꯪꯗꯦ ꯑꯍꯜ ꯑꯣꯏꯔꯛꯄꯒꯤꯔ ꯀꯩꯅꯣ ꯑꯗꯨꯝ ꯑꯣꯏꯕꯅꯦꯕꯀꯣ
ꯅꯠꯇꯦ ꯑꯩ ꯑꯍꯟ ꯑꯣꯏꯔꯕ
ꯑꯍꯜ ꯍꯥꯏꯗꯤ ꯑꯦ ꯑꯩꯈꯣꯏ ꯆꯥꯎꯔꯦꯗꯅ ꯑꯉꯥꯡ ꯅꯠꯇ꯭ꯔꯦꯗꯅ
ꯅꯠꯇꯦ ꯅꯠꯇꯦ
ꯍꯥꯟꯅꯒꯤ ꯑꯉꯥꯡ ꯑꯣꯏꯀꯥꯟ ꯄꯤꯛꯇꯨ ꯄꯤꯛꯏꯀꯥꯟꯒꯤ ꯗꯥꯏꯟ ꯇꯧꯗꯣꯏ ꯍꯩꯅꯧꯖꯦ ꯑꯗꯨꯝ ꯆꯥꯛ ꯆꯥꯗ꯭ꯔꯁꯨ ꯍꯩꯅꯧ ꯆꯥꯕꯩ ꯇꯥꯏꯞ ꯇꯧꯋꯦ ꯍꯩꯅꯧ ꯇꯔꯥ ꯀꯨꯟ ꯆꯥꯔꯁꯨ ꯀꯩꯝ ꯇꯧꯗꯕꯅꯦ ꯍꯥꯏꯕ ꯑꯗꯣ ꯍꯧꯖꯤꯛꯇꯤ ꯃꯥꯟꯅꯗ꯭ꯔꯕꯅꯤ ꯌꯥꯁꯦ ꯑꯗꯨꯝ ꯃꯊꯧ ꯌꯥꯝ ꯋꯥꯠꯂꯕꯅꯤ ꯍꯥꯏꯕ
ꯅꯠꯇꯤꯌꯦ ꯑꯩꯒꯤꯗꯤ ꯌꯥ ꯁꯦꯝꯃꯨꯕꯒꯤꯅꯦ
ꯎꯝ ꯇꯝꯃꯣ ꯑꯗꯨꯒꯤꯁꯨ ꯑꯣꯏꯔꯝꯕꯁꯨ ꯌꯥꯏ ꯅꯠꯇ꯭ꯔꯒ ꯑꯩꯅ ꯍꯥꯏꯗꯣ ꯍꯧꯖꯤꯛꯀꯤ ꯑꯍꯜ ꯑꯣꯏꯁꯤꯜꯂꯛꯄ ꯍꯥꯏꯒꯗ꯭ꯔꯥ ꯑꯗꯨꯗꯨꯒꯤꯁꯨ ꯑꯗꯨꯝ ꯇꯃꯥꯏ ꯇꯧꯕꯅꯦꯕ
ꯌꯥ ꯅꯪꯅ ꯍꯥꯏꯕ ꯋꯥꯗꯣ ꯑꯩ ꯌꯥꯝ ꯇꯥꯅꯤꯡꯗꯦ
ꯀꯩꯒꯤ ꯑꯩꯗꯤ ꯁꯨꯝ ꯍꯥꯏꯕꯗꯨꯅꯤ ꯍꯥꯏꯗꯤ ꯑꯩꯈꯣꯏꯁꯨ ꯑꯗꯨꯝ ꯂꯣꯏ ꯇꯧꯕꯅꯦ ꯍꯥꯏꯕ
ꯑꯩ ꯉꯔꯥꯡ ꯇꯨꯏꯁꯟ ꯇꯧꯕ ꯑꯉꯥꯡ ꯑꯅꯤ ꯃꯣꯏ ꯄꯨꯂꯞ ꯇꯧꯗꯗꯣ ꯃꯣꯏ ꯃꯃꯥꯁꯨ ꯑꯥ ꯅꯠꯇꯦ ꯑꯉꯥꯡ ꯑꯃ ꯀ꯭ꯂꯥꯁ ꯋꯥꯟ ꯀꯥꯕ ꯑꯉꯥꯡ ꯈꯔ ꯆꯥꯎꯕꯗꯣ
ꯎꯝ ꯑꯍꯟ ꯅꯠꯇ꯭ꯔꯣ
ꯍꯣꯏ ꯍꯣꯏ ꯃꯤꯌꯥꯗꯣ ꯌꯥꯈꯥꯒꯤꯗ ꯑꯃ ꯌꯥꯗ ꯅꯣꯝꯃꯦ ꯅꯣꯝꯃꯦ ꯇꯧꯔꯒ ꯌꯥꯗ ꯃꯟ ꯍꯧꯒꯠ ꯂꯩꯔꯝꯃꯦꯕꯀꯣ ꯍꯥꯟꯅ ꯑꯔꯤꯕꯁꯨ ꯇꯦꯛꯇꯕꯤꯗ ꯑꯗꯨ ꯑꯗꯨꯗꯨꯒꯤ ꯉꯔꯥꯡ ꯃꯌꯥ ꯁꯠꯄ ꯄꯨꯅꯤꯅ ꯇꯧꯋꯦ ꯑꯗꯨ ꯃꯣꯏ ꯃꯃꯥꯗꯨꯅ ꯑꯝ ꯑꯩꯅ ꯁꯨꯃꯥꯏꯅ ꯍꯥꯏꯕ ꯑꯩꯒꯤ ꯇꯥꯏꯞꯇ ꯇꯧꯖꯅꯤ ꯅꯪ ꯑꯅ ꯍꯥꯏꯕ ꯌꯥ ꯁꯦꯝꯕꯅꯤ ꯅꯥꯏꯗꯅ ꯄꯩꯥꯁꯥꯖꯨ ꯆꯪꯕ ꯅꯥꯁꯨ ꯅꯥꯕ ꯏꯁꯥꯁꯨ ꯋꯥꯏꯗꯅ ꯑꯗ ꯑꯩꯅ ꯍꯥꯏꯕ ꯑꯗꯨꯗ ꯃꯥꯅ ꯀꯌꯥꯃꯨꯛ ꯆꯪꯒꯦ ꯑꯩꯅ ꯅꯤꯐꯨꯃꯨꯛ ꯑꯗꯨꯃꯥꯏꯅ ꯍꯥꯏ ꯍꯥꯏꯕꯀꯣ ꯑꯗꯨꯗꯒꯤ ꯃꯥꯏꯁꯨ ꯌꯥꯗꯣ ꯍꯧꯖꯤꯛꯀꯤ ꯅꯝꯕꯗꯣ ꯃꯥꯏꯗꯤ ꯌꯥꯗꯣ ꯌꯥꯝꯃꯥꯡꯗ ꯑꯩꯈꯣꯏꯒꯤ ꯀꯨꯝꯁꯤꯟꯕꯤꯗꯨ ꯂꯩꯗꯅ ꯀꯨꯝꯁꯟꯕꯗꯣ ꯈꯪꯕ꯭ꯔꯥ ꯌꯥꯗꯣ ꯀꯨꯝ ꯀꯨꯝꯁꯟꯕ ꯍꯥꯏꯗꯤ ꯈꯟꯗꯦ ꯌꯥꯗꯣ
ꯑꯁꯤꯟꯕ
ꯍꯣ ꯍꯣ ꯍꯣꯏ ꯎꯝ ꯎꯝ ꯃꯇꯣꯟ ꯃꯇꯣꯟꯗꯣ ꯄꯥꯁꯟꯕꯗꯨ ꯌꯥꯃꯥꯡ ꯑꯅꯤꯗꯣ ꯑꯩ ꯑꯗꯨꯝ ꯃꯦꯜꯂꯒ ꯁꯦꯝꯕ ꯌꯥꯗ꯭ꯔꯥꯅ ꯍꯪꯉꯦ ꯑꯗ ꯈꯪꯗꯤ ꯌꯥꯕ ꯌꯥꯢ ꯑꯃ ꯌꯥꯔꯛ ꯍꯥꯢꯗꯤ ꯌꯥ ꯑꯅꯤ ꯀꯥꯔꯛꯇ ꯂꯟꯕꯗꯨꯕꯨꯗꯤ ꯃꯦꯜꯂ ꯁꯦꯝꯕ ꯌꯥꯕꯅꯦꯕꯀꯣ ꯑꯗꯩ ꯌꯥꯝ ꯃꯅꯨꯡ ꯍꯣꯕ ꯈꯣꯠꯄꯗꯣ ꯑꯗꯨꯗꯤ ꯌꯥꯕꯅꯦ ꯈꯣꯠꯄꯅꯦ ꯑꯗꯨꯢ ꯍꯥꯏꯕꯅꯦ
ꯂꯣꯢꯌꯦ ꯎꯝ
ꯀꯩꯗ ꯁꯤꯟꯅꯕꯩ ꯄꯥꯁꯤꯜꯂꯤ ꯖꯥꯠꯅꯣ ꯃꯥꯏ ꯕꯣꯢ
ꯍꯜꯂꯣ
ꯍꯜꯂꯣ
ꯇꯥꯗꯕ꯭ꯔꯣ
ꯇꯥꯢ
ꯀꯩꯗꯧ ꯀꯩ ꯀꯩꯕꯨ ꯌꯥꯝ ꯆꯥꯖꯥꯠꯅꯣ ꯈꯪꯗꯦ ꯗꯨꯃꯥꯏꯅ ꯄꯥꯁꯤꯜꯂꯦ ꯍꯥꯏꯗꯣ
ꯀꯩ ꯍꯥꯢꯅꯣ
ꯍꯧꯖꯤꯛꯀꯤ ꯌꯥꯗ ꯍꯥꯏꯗꯣ
ꯎꯝ
ꯀꯩꯀꯩꯕꯨ ꯌꯥꯝ ꯆꯥꯖꯅꯣ ꯈꯪꯗꯦ ꯍꯥꯕ ꯌꯥꯝ ꯄꯥꯁꯤꯜꯂꯦꯒ ꯍꯥꯏꯗꯣ
ꯃꯁꯥꯒꯤ ꯃꯤ ꯌꯥ ꯐꯠꯇꯕ ꯂꯩ ꯀꯨꯝꯕ ꯑꯗꯨ ꯑꯩ ꯊꯝꯃꯒꯦꯀꯣ
ꯍꯣꯏ